ꯍꯜꯂꯣ
ꯑꯣ ꯇꯥꯕꯔꯣ
ꯇꯥꯏꯌꯦ ꯅꯪꯗꯤ ꯇꯥꯕ꯭ꯔꯣ
ꯍꯣꯏ ꯇꯥꯏꯌꯦ ꯑꯩꯁꯨ ꯇꯥꯏꯌꯦ ꯐꯖꯅ ꯇꯥꯏ ꯑꯩꯁꯨ
ꯃꯌꯦꯛ ꯁꯦꯡꯕ꯭ꯔꯣ
ꯍꯥꯥ
ꯃꯌꯦꯛ ꯁꯦꯡꯕ꯭ꯔꯣ ꯃꯌꯦꯛ ꯁꯦꯡꯅ ꯇꯥꯕ꯭ꯔꯣ
ꯍꯣꯏ ꯃꯌꯦꯛ ꯁꯦꯡꯅꯥ ꯇꯥꯏꯌꯦ
ꯅꯪ ꯍꯧꯖꯤꯛ ꯀꯩꯗꯧꯔꯤꯅꯣ
ꯍꯧꯖꯤꯛꯇꯤ ꯍꯥꯏꯗꯤ ꯋꯥꯛꯀꯤꯡ ꯆꯠꯂꯦ
ꯋꯥꯛꯀꯤꯡ ꯆꯠꯂꯦ ꯅꯨꯡꯉꯥꯏꯕ꯭ꯔꯣ ꯀꯥꯏꯗ ꯆꯠ ꯀꯥꯏꯗ
ꯑꯩꯈꯣꯏꯒꯤ ꯍꯣꯁꯇꯦꯜ ꯑꯩꯈꯣꯏꯒꯤ ꯍꯣꯁꯇꯦꯜꯒꯤ ꯂꯝꯕꯤꯗ ꯂꯝꯕꯤ ꯑꯃ ꯂꯩꯌꯦ ꯑꯗꯣ ꯋꯥꯛꯀꯤꯡ ꯆꯥꯕꯒꯤ ꯂꯝꯕꯤꯅꯦ ꯑꯗꯨ ꯁꯥꯏꯗ ꯆꯠꯂꯦ
ꯑꯗꯨꯗꯤ ꯅꯪ ꯅꯨꯡꯉꯥꯏꯅ ꯅꯨꯡꯉꯥꯏꯅ ꯆꯠꯂꯤꯕ꯭ꯔꯣ
ꯍꯣꯏ ꯅꯨꯡꯉꯥꯏꯔꯅ ꯆꯜꯂꯦ ꯑꯗ ꯅꯪ ꯀꯔꯤ ꯇꯧꯔꯒ ꯂꯩꯌꯦ
ꯑꯩꯗꯤ ꯐꯝ ꯐꯝꯃꯒ ꯂꯩ ꯂꯩꯌꯦ
ꯐꯝꯃꯒꯥ ꯂꯩꯕ꯭ꯔꯥ ꯑꯣ ꯅꯨꯡꯉꯥꯏꯔꯤꯕ꯭ꯔꯣ ꯅꯪ
ꯅꯨꯡꯉꯥꯏꯌꯦ ꯅꯨꯡꯉꯥꯏꯌꯦ ꯌꯥꯝꯅ ꯏꯪꯉꯦ ꯃꯐꯝꯁꯦ ꯑꯥ
ꯑꯣ ꯑꯗꯨꯅ ꯁꯤ ꯍꯣꯏ ꯆꯛꯆꯔꯒ ꯑꯃꯨꯛꯀꯤꯡ ꯆꯠꯂꯦ
ꯀꯩ ꯏꯟꯇꯖꯥꯡ ꯆꯥꯔꯒꯦ ꯉꯁꯤꯗꯤ
ꯉꯁꯤꯗꯤ ꯑꯂꯨꯒ ꯀꯣꯕꯤ ꯆꯥꯏꯑꯌꯦ
ꯍꯥꯎꯕ꯭ꯔꯣ
ꯍꯥꯎꯇꯤꯗ ꯑꯥꯂꯨ ꯅꯪ ꯑꯥꯂꯨ ꯀꯣꯕꯤ ꯄꯥꯝꯕ꯭ꯔꯥ
ꯄꯥꯝꯗꯦ
ꯄꯥꯝꯗꯦꯀꯣ ꯑꯗꯨꯗꯤ
ꯑꯩ ꯑꯩꯁꯨ ꯄꯥꯝ ꯗ ꯑꯗꯣ ꯅꯪꯗꯤ ꯄꯥꯝꯕ꯭ꯔꯥꯅ ꯑꯩꯅ ꯍꯪꯉꯤꯅꯦ
ꯑꯣ ꯑꯩꯁꯨ ꯄꯥꯝꯗꯦ ꯍꯥꯎꯇꯦ
ꯉꯁꯤꯗꯤ ꯀꯔꯤ ꯀꯔꯤ ꯊꯕꯛ ꯂꯩꯒꯦ
ꯉꯁꯤꯗꯤ ꯑꯌꯨꯛꯇ ꯍꯧꯣꯒꯠꯂꯛꯑꯦ ꯍꯧꯒꯠꯂꯒ ꯋꯥꯁꯞ ꯇꯧꯈ꯭ꯔꯦ ꯋꯥꯁꯞ ꯇꯧꯔꯒ ꯕ꯭ꯔꯦꯛꯐꯥꯁ ꯆꯥꯌꯦ ꯕ꯭ꯔꯦꯛꯐꯥꯁ ꯆꯔꯒ ꯀ꯭ꯂ ꯀ꯭ꯂꯥꯁ ꯆꯜꯂꯦ ꯍꯥꯂꯥꯏ ꯆꯥꯛ ꯆꯥꯏꯌꯦ ꯑꯗꯨꯒ ꯍꯨꯖꯤꯛꯇꯤ ꯋꯥꯛꯀꯤꯡ ꯆꯠꯂꯦ ꯅꯪꯗꯤ
ꯑꯩꯁꯨ ꯉꯁꯤ ꯑꯥ ꯍꯧꯒꯠꯂꯒ ꯑꯃꯨꯛ ꯑꯥ ꯋꯥꯁ ꯑꯞ ꯇꯧꯔꯦ ꯑꯗꯨꯒ ꯂꯣꯏꯔꯒ ꯀ꯭ꯂꯥꯁ ꯌꯥꯎꯔꯦ ꯑꯗꯨꯒ ꯂꯣ ꯀ꯭ꯂꯥꯁ ꯂꯣꯏꯔꯒ ꯑꯃꯨꯛ ꯋꯥꯁꯞ ꯇꯧꯔꯒ ꯑꯩꯗꯣ ꯊꯕꯛ ꯑꯃ ꯆꯠꯂꯦ
ꯑ ꯊꯕ ꯗꯔꯥ ꯊꯕꯠ
ꯍꯣꯏ
ꯑꯣ ꯑꯗꯣ ꯅꯪꯒꯤ ꯊꯕꯠ ꯇꯣ ꯋꯥꯕ꯭ꯔꯣ
ꯋꯥ ꯋꯥ ꯋꯥꯕꯒꯤ ꯉꯥꯏꯍꯥꯛ ꯄꯣꯊꯥꯕꯒꯤ ꯊꯣꯛꯂꯛꯏꯅꯦ
ꯑꯣ
ꯑꯩꯈꯣꯏꯒꯤ ꯊꯕꯛꯀꯤ ꯊꯕꯛꯀꯤ ꯃꯐꯝꯗꯒꯤꯀꯣ ꯈꯔ ꯈꯔ ꯊꯣꯛꯂꯛꯏꯅꯦ
ꯑꯣ
ꯋꯥꯕꯒꯤ ꯄꯣꯊꯥꯕ
ꯑꯣ ꯑꯣ ꯑꯗꯣ ꯅ ꯅꯥꯁꯤ ꯀꯔꯤ ꯀꯔꯤ ꯇꯧꯕ꯭ꯔ ꯑꯥ ꯑ ꯀꯔꯤ ꯍꯤꯡꯖꯥꯡ
ꯑꯩꯈꯣꯏꯒꯤ ꯑꯩꯈꯣꯏ ꯏꯟꯖꯥꯡꯗꯤ ꯀꯥꯡꯁꯣꯏ ꯆꯥꯏꯌꯦ
ꯀꯥꯡꯁꯣꯏꯔꯥ ꯍꯥꯎꯕ꯭ꯔꯣ
ꯍꯥꯎꯋꯦ ꯑꯗꯨꯝ ꯍꯥꯎꯋꯦ ꯌꯥꯝ ꯍꯥꯎꯕꯗꯤ ꯅꯠꯇꯦ ꯑꯗꯨꯝ ꯍꯥꯎꯋꯦ
ꯑꯣ
ꯑꯩꯁꯨ ꯀꯥꯡꯁꯣꯏꯗꯤ ꯆꯠꯅꯤꯡꯉꯦ ꯍꯣꯏ ꯅꯟ ꯊꯨꯛꯑꯣ ꯅꯪ ꯍꯥ
ꯀꯩ ꯀꯥꯡꯁ ꯀꯔꯤ ꯀꯔꯤ ꯀꯥꯡꯁꯣꯏ ꯆꯥꯅꯤꯡꯉꯦ
ꯑ ꯍꯥꯏꯗꯤ ꯀꯔꯤ ꯀꯥꯡꯁꯣꯏ ꯑꯣ ꯀꯔꯤ ꯁꯥꯎꯒ꯭ꯔꯤꯒꯤ ꯀꯥꯡꯁꯣꯏ ꯁꯨꯛ ꯆꯥꯅꯤꯡ ꯉꯦ
ꯑꯣ ꯁꯧꯒꯔꯤꯒꯤ
ꯎꯝ
ꯁꯧꯒꯔꯤ ꯌꯥꯝ ꯄꯥꯝꯕ꯭ꯔꯣ
ꯍꯣꯏ ꯄꯥꯝꯃꯦ ꯅꯪ ꯄꯥꯝꯕ꯭ꯔꯥ
ꯑꯩꯖꯨ ꯈꯔ ꯄꯥꯝꯃꯦ ꯌꯥꯝ ꯄꯥꯝꯕꯗꯤ ꯅꯠꯇꯦ
ꯑꯣ
ꯆꯧꯒ꯭ꯔꯤꯒꯤ ꯍꯤꯡꯖꯝꯗꯤ ꯄꯥꯝꯃꯦ ꯑꯦ ꯀꯥꯡꯁꯣꯏꯗꯤ ꯄꯥꯝꯃꯦ
ꯑꯩꯁꯨ ꯈꯔ ꯈꯔꯗꯤ ꯄꯥꯝꯕꯅꯦ ꯑ ꯑꯗꯣ ꯌꯥꯝꯅ ꯆꯥꯔꯗꯤꯀꯣ ꯑꯩꯗꯤ ꯀꯌꯥ ꯄꯥꯝꯗꯦ ꯅꯨꯡꯇꯤꯒꯤ ꯆꯥꯕꯗꯤ ꯄꯥꯝꯗꯦ ꯑꯗꯨ ꯃꯔꯛ ꯃꯔꯛꯇ ꯑꯃꯨꯃꯨꯛ ꯑꯃꯨꯛ ꯃꯨꯛ ꯆꯥꯕꯗꯤ ꯄꯥꯝꯃꯦ
ꯍꯣꯏ ꯑꯩꯁꯨ ꯃꯔꯛ ꯃꯔꯛꯇ ꯑꯃꯨꯛ ꯑꯃꯨꯛ ꯆꯥꯛꯇꯤ ꯄꯥꯝꯃꯦ
ꯑꯗꯨꯒ ꯅꯪꯒꯤ ꯈ꯭ꯋꯥꯏꯗꯒꯤ ꯄꯥꯝꯕ ꯀꯩꯅꯣ ꯄꯥꯝꯕ ꯀꯔꯤꯗꯤ ꯀꯩꯅꯣ ꯏꯟꯁꯥꯡ
ꯑꯦꯟ ꯁꯟꯗꯤ ꯑ ꯀꯔꯤ ꯕꯤꯐ ꯕꯤꯐ ꯀꯤ ꯁꯥ ꯃꯅꯨꯡꯁꯥꯗꯤ ꯄꯥꯝꯃꯦ ꯌꯥꯝ ꯄꯥꯝꯃꯦ ꯕꯤꯆꯤꯞ ꯇꯦꯕꯜꯗꯗꯤ ꯕ꯭ꯔꯣꯀꯣꯂꯤ ꯈꯝꯕ꯭ꯔꯥꯅꯪ ꯕ꯭ꯔꯣꯀꯣꯂꯤ ꯄꯝꯃꯦ ꯑꯗꯨꯒ ꯎꯝ
ꯕ꯭ꯔꯣꯀꯣꯂꯤꯒ ꯀꯩꯒ
ꯍꯣꯏ ꯕ꯭ꯔꯣꯀꯣꯂꯤꯒ ꯀꯤ ꯀ꯭ꯔ ꯀ꯭ꯔꯂꯤꯐ꯭ꯂꯥꯋꯔ
ꯀꯣꯂꯤꯐ꯭ꯂꯥꯋꯔꯒ ꯑꯣ ꯑꯣ ꯑꯗꯨꯒ ꯑꯗꯨ ꯑꯇꯩ ꯑꯇꯩꯗꯤ ꯂꯩꯇ꯭ꯔꯕꯣ ꯑꯗꯨꯅ ꯂꯣꯏꯔꯕꯣ
ꯍꯣꯏ ꯑꯗꯨꯅ ꯂꯣꯏꯔꯦ
ꯐ꯭ꯔꯨꯠꯁꯇꯗꯤ ꯀꯩ ꯀꯩ ꯄꯥꯝꯃꯦ
ꯐ꯭ꯔꯨꯠꯁꯇꯗꯤ ꯎꯝ ꯑꯁ ꯐꯠꯁꯇꯗꯤ ꯑꯩꯒꯤ ꯐꯦꯕ꯭ꯔꯥꯏꯠꯇꯤ ꯂꯩꯇꯦ
ꯐꯦꯕꯥ꯭ꯔꯏꯠ ꯂꯩꯇꯦ ꯑꯗꯨꯝ ꯄꯪꯆꯥ ꯆꯥꯕ꯭ꯔꯥ
ꯍꯣꯏ ꯐ꯭ꯔꯨꯠꯁꯇꯤ ꯂꯣꯏ ꯄꯥꯝꯃꯦ
ꯑꯣ
ꯅꯪꯗꯤ
ꯑꯊꯨꯝꯕꯁꯨ ꯁꯣꯔ ꯑꯣꯏꯕꯁꯨ ꯂꯣꯏ ꯄꯥꯝꯃꯦ
ꯍꯣꯏ ꯄꯥꯝꯃꯦ ꯐ꯭ꯔꯨꯠꯁꯇꯤ
ꯎꯝ
ꯅꯪꯁꯨꯔꯥ
ꯑꯩꯗꯤ ꯈꯔ ꯃꯦꯡꯒꯣꯗ ꯑꯥ ꯌꯥꯝꯅ ꯑꯃꯨꯟꯕ ꯄꯥꯝꯃꯦ ꯌꯥꯝꯅ ꯌꯦꯂꯣ ꯌꯦꯜꯂꯣ ꯑꯣꯏꯕꯗꯣ ꯑꯗꯨꯗꯨꯒ ꯑꯥ ꯕ꯭ꯂꯨꯕꯦꯔꯤꯁꯨ ꯄꯥꯝꯃꯦ ꯑꯗꯨꯕꯨ
ꯑꯣ ꯑꯣ
ꯃꯥꯒꯤ ꯐ꯭ꯂꯦꯕꯔꯗꯣ ꯀꯦꯛꯀꯨꯝꯕꯗꯁꯨ ꯕ꯭ꯂꯨꯕꯦꯔꯤꯒꯤ ꯐ꯭ꯂꯦꯕꯔꯗꯣ ꯑꯗꯨ ꯄꯥꯝꯃꯦ ꯑꯗꯨꯒ ꯑꯥ ꯀꯔꯤ ꯏꯁꯇ꯭ꯔꯣꯕꯦꯔꯤꯁꯨ ꯄꯥꯝꯃꯦ
ꯍꯣꯏ ꯏꯁꯇ꯭ꯔꯣꯕꯦꯔꯤꯁꯨ ꯄꯥꯝꯃꯦ ꯍꯣꯏ
ꯑꯗꯨꯅꯤ ꯑꯗꯨ ꯈꯔ ꯑꯗꯨ ꯈꯔ ꯄꯥꯝꯃꯦ ꯑꯗꯨꯒ ꯋꯥꯇꯔꯃꯦꯂꯣꯟꯒ ꯋꯥꯇꯔꯃꯦꯂꯣꯟꯗꯤ ꯌꯥꯝ ꯄꯥꯝꯃꯦ
ꯅꯣꯏ ꯌꯥꯝ ꯄꯥꯝꯕ꯭ꯔꯥ
ꯎꯝ
ꯎꯝ ꯑꯩꯁꯨ ꯋꯥꯇꯔꯃꯦꯂꯟꯁꯨ ꯄꯥꯝꯃꯦ ꯑꯩꯗꯤ ꯐ꯭ꯔꯨꯠꯁꯦ ꯌꯥꯝ ꯄꯥꯝꯃꯦ
ꯑꯁꯦꯝꯕꯅꯦ
ꯂꯣꯏꯅꯃꯛ ꯂꯣꯏꯅꯃꯛ ꯄꯥꯝꯃꯦ ꯅꯪꯒꯤ ꯐ꯭ꯔꯨꯏꯠꯁꯇꯗꯤ
ꯍꯣꯏ ꯑꯗꯣ ꯅꯪ ꯎꯝ ꯅꯪꯒꯤ ꯐꯦꯕꯣꯔꯥꯏꯠ ꯃꯆꯨ ꯌꯥꯕ꯭ꯔꯥ
ꯑꯩꯒꯤ ꯐꯦꯕ꯭ꯔꯥꯏꯠ ꯃꯆꯨꯗꯤ ꯔꯦꯠꯅꯦ ꯑꯗꯣ ꯗ꯭ꯔꯦꯁꯇ ꯗ꯭ꯔꯦꯁꯇꯗꯤꯀꯣ ꯑꯥ ꯕ꯭ꯔꯥꯎꯟꯒꯨꯝꯕ ꯀ꯭ꯔꯤꯝꯒꯨꯝꯕ ꯄꯥꯝꯃꯦ
ꯑꯣ ꯑꯣ
ꯅꯪꯗꯤ
ꯑꯗꯤ ꯎꯝ ꯑꯩꯒꯤ ꯐꯦꯕ꯭ꯔꯥꯠ ꯃꯆꯨꯗꯤ ꯒ꯭ꯔꯤꯟ ꯂꯥꯏꯛꯒꯨꯝꯄ ꯌꯦꯂꯣ ꯂꯥꯏꯛꯀꯨꯝꯕ ꯑꯣꯔꯦꯟꯖ ꯂꯥꯏꯠꯀꯨꯝꯕ ꯄꯥꯝꯃꯦ
ꯑꯣ ꯅꯪꯗꯤ ꯕ꯭ꯔꯥꯏꯠ ꯑꯣꯏꯕ ꯉꯥꯛꯇ ꯄꯥꯝꯃꯦꯀꯣ
ꯍꯣꯏ
ꯑꯗꯨ ꯗ꯭ꯔꯦꯁꯇꯁꯨ ꯕ꯭ꯔꯥꯏꯠ ꯕ꯭ꯔꯥꯏꯠ ꯑꯣꯏꯕꯗꯣ ꯄꯥꯝꯕ꯭ꯔꯥ
ꯍꯣꯏ
ꯑꯣ
ꯄꯥꯝꯃꯦ
ꯑꯣꯈꯦ
ꯅꯪ ꯍꯧꯖꯤꯛ ꯀꯔꯤ ꯇꯧꯔꯤꯒꯦ
ꯑꯩ ꯍꯧꯖꯤꯛ ꯐꯝ ꯐꯝꯃꯝꯕꯗꯒꯤ ꯋꯥꯀꯤꯡ ꯑꯃꯨꯛ ꯆꯠꯂꯤ
ꯑꯣ ꯅꯪꯁꯨ ꯋꯥꯛꯀꯤꯡ ꯆꯥꯄ꯭ꯔꯥ
ꯑꯥ ꯅꯪꯗꯤ ꯋꯥꯛꯀꯤꯡ ꯆꯠꯄ ꯍꯜꯂꯛꯑꯕꯣ ꯅꯨꯡꯉꯥꯏꯌꯦ
ꯎꯨꯡ ꯋꯥꯀꯤꯡꯗꯤ ꯎꯝ ꯄꯨꯟ ꯇꯥꯗꯤꯔꯦ ꯍꯣꯏ ꯍꯂꯛꯇ꯭ꯔꯤ ꯄꯨꯟꯇꯥꯥꯗ꯭ꯔꯤꯌꯦ
ꯄꯨꯡ ꯇꯥꯗ꯭ꯔꯤ ꯄꯨꯡ ꯋꯥꯛꯀꯤꯡꯁꯨ ꯄꯨꯡ ꯂꯩꯕ꯭ꯔꯥ
ꯍꯣꯏ ꯄꯨꯟ ꯑꯅꯤ ꯑꯅꯤ ꯄꯨꯟ ꯑꯅꯤ ꯍꯣꯏ ꯄꯨꯟ ꯑꯅꯤ ꯆꯠꯂꯦ
ꯑꯣ ꯑꯩꯗꯤ ꯊꯕꯛ ꯋꯥꯕꯒꯤ ꯉꯥꯏꯍꯥꯛ ꯄꯣꯊꯥꯕꯅꯤꯅ ꯄꯨꯡ ꯂꯩꯇꯦ
ꯃꯤꯒ
ꯑꯗꯨꯗꯤ
ꯑꯗꯨ ꯅꯪ ꯋꯥꯀꯤꯡ ꯆꯠꯂꯦꯀꯣ ꯅꯟꯁꯨꯨ ꯋꯥꯀꯤꯡ ꯆꯠꯂꯗꯤ ꯅꯟ ꯏꯁꯤꯡ ꯐꯖꯅ ꯊꯛꯑꯣꯀꯣ ꯅꯟꯁꯨ
ꯍꯣꯏ ꯊꯛꯀꯦ ꯊꯛꯀꯦ ꯅꯪꯁꯨ ꯊꯛꯑꯣꯀꯣ ꯑꯗꯨꯗꯤ
ꯍꯣꯏ ꯏꯁꯤꯡꯒꯨꯝꯕ ꯑꯣꯔꯦꯟꯖꯀꯨꯝꯕ ꯎꯝ ꯐꯖꯅ ꯊꯧꯀꯣ
ꯍꯣꯏ ꯊꯛꯀꯦ
ꯑꯗꯨ ꯅꯠꯇ꯭ꯔꯗꯤ ꯑꯣ ꯅꯥꯔꯤꯅꯤꯀꯣ
ꯍꯣꯏ ꯅꯪꯁꯨ ꯊꯛꯑꯣꯀꯣ ꯑꯗꯨꯗꯤ ꯅꯪꯗꯤ ꯊꯛꯄ꯭ꯔꯥ ꯍꯥꯟꯅꯗꯒꯤ
ꯑ
ꯍꯥꯟꯅꯗꯒꯤ ꯊꯛꯄ꯭ꯔꯥ ꯍꯥꯟꯅꯗꯒꯤ
ꯑꯣ ꯍꯣꯏ ꯊꯑꯦ ꯍꯥꯏꯗꯤ ꯑꯗꯨꯝ ꯊꯑꯦ
ꯋꯥꯀꯤꯡ ꯆꯠꯂꯤꯅꯦ ꯑꯈꯣꯏꯁꯨ ꯋꯥꯀꯤꯡ ꯆꯠ
ꯑꯩꯒꯤ ꯋꯥꯀꯤꯡ ꯀꯣꯀꯤꯡ ꯆꯥꯕꯒꯤ ꯇꯨꯆꯔ ꯑꯃ ꯂꯩꯌꯦꯀꯣ ꯑꯣꯖꯥ ꯑꯃ ꯃꯥꯅ ꯑꯩꯒꯤ ꯑꯣꯖꯥ ꯇꯨꯆꯦ ꯑꯩꯒꯤ ꯋꯥꯀꯤꯡ ꯆꯠꯂꯕ ꯆꯥꯛꯄꯒꯤ ꯇꯨꯆꯦ ꯑꯃ ꯂꯩꯌꯦ ꯋꯥꯀꯤꯡ ꯆꯠꯂꯕꯀꯤ ꯃꯥꯅ ꯏꯁꯤꯡꯒꯨꯝꯕ ꯑꯣꯔꯦꯖꯀꯨꯝꯕ ꯐꯖꯅ ꯊꯛꯑꯣ ꯍꯥꯏꯌꯦ ꯑꯗꯨ ꯑꯣꯊꯨ ꯊꯨꯝꯁꯨ ꯌꯥꯝ ꯑꯣ ꯆꯥꯒꯅꯨ ꯍꯥꯏꯌꯦ ꯑꯗꯨ ꯅꯠꯇ꯭ꯔꯗꯤ ꯑꯈꯣꯏꯅ ꯅꯠꯇꯦ ꯋꯥꯛꯀꯤꯡ ꯆꯠꯂꯦꯁꯨ ꯆꯠꯇꯦ ꯆꯠ
ꯆꯠꯇ꯭ꯔꯁꯨ
ꯆꯥꯇ꯭ꯔꯥꯁꯨ ꯍꯣꯏ ꯑꫭ ꯊꯨꯝꯕꯤꯑꯟ ꯑꯄꯌꯥꯝ ꯆꯥꯒꯨꯅꯨ ꯍꯥꯏꯌꯦ ꯆꯥꯔ ꯆꯥꯔꯗꯤꯀꯣ ꯑꯩꯈꯣꯏ ꯎꯝ ꯍꯥꯏꯄꯔ ꯇꯦꯟꯁꯟꯒꯨꯝꯕ ꯔꯩꯒꯅꯤ ꯍꯥꯏꯌꯦ ꯍꯥꯏ ꯕꯤ ꯄꯤꯒꯨꯝꯕ ꯍꯣꯏ ꯑꯗꯨ ꯌꯥꯝꯅ ꯅ ꯆꯥꯛꯀꯨꯅꯣ ꯐꯠꯇꯦ ꯍꯥꯏꯌꯦ
ꯑꯧ ꯍꯣꯏ ꯍꯣꯏ
ꯍꯣꯏ ꯑꯗꯨ ꯔꯤꯒꯨꯂꯔ ꯑꯦꯛꯁꯔꯁꯥꯏꯁ ꯇꯧꯔꯣ ꯍꯥꯏꯌꯦ ꯃꯥꯅ
ꯎꯝ ꯊꯨꯝ ꯊꯨꯝ ꯆꯥꯕꯗꯤ ꯐꯠꯇ꯭ꯔꯦ ꯌꯥꯝ ꯆꯥꯕꯗꯤ ꯐꯠꯇ꯭ꯔꯦꯀꯣ ꯑꯗꯨꯗꯤ
ꯍꯣꯏ ꯌꯥꯝ ꯆꯥꯔꯗꯤ
ꯍꯣꯏ ꯑꯗꯨꯗꯤ ꯑꯗꯨꯗꯤ ꯆꯥꯔꯔꯣꯏꯒꯦ ꯌꯥꯝ ꯅꯨꯡꯉꯥꯏꯌꯦ ꯌꯥꯝ ꯅꯨꯡꯉꯥꯏꯌꯦ ꯅꯪꯅ ꯁꯨꯃꯥꯏꯅ ꯑꯩꯉꯣꯟꯗ ꯑꯥ ꯇꯥꯛꯄꯤꯕꯁꯦ
ꯑꯣ ꯅꯨꯡꯉꯥꯏꯕ꯭ꯔꯥ
ꯅꯨꯡꯉꯥꯏꯌꯦ ꯅꯪꯅ ꯑꯩ ꯑꯩꯅ ꯑꯩꯅ ꯈꯪꯗꯕꯁꯨ ꯅꯪꯅ ꯃꯌꯥꯝ ꯇꯥꯛ ꯇꯥꯛꯄꯤꯕꯁꯦ ꯅꯨꯡꯉꯥꯏꯌꯦꯀꯣ
ꯑꯣ ꯍꯣꯏ ꯍꯣꯏ ꯑꯩꯁꯨ ꯌꯥꯝ ꯇꯥꯈ꯭ꯔꯦ ꯉꯁꯤꯗꯤ
ꯎꯝ ꯅꯪ ꯉꯁꯤꯗꯤ ꯌꯥꯝ ꯋꯥꯕ꯭ꯔꯣ
ꯃꯁꯤ ꯔꯥ ꯌꯥꯝ ꯋꯥ ꯗ°ꯗ ꯋꯥꯗꯦꯗ ꯀꯩꯅꯣ
ꯌꯥꯝꯅ ꯋꯥꯕ ꯃꯥꯂꯦꯀꯣ ꯅꯪꯒꯤ ꯚꯣꯏꯁꯇꯣ
ꯑꯥ ꯋꯥꯗꯦ ꯌꯥꯝꯅ ꯋꯥꯗꯦ ꯑꯩꯒꯤ ꯕꯣꯏꯁ ꯑꯩꯒꯤ ꯄꯣꯏꯆꯤ ꯁꯨꯃꯥꯏꯜꯅ ꯑꯗꯨꯝ ꯂꯩꯌꯦ
ꯑꯣ ꯅ ꯑꯩꯗꯤ ꯌꯥꯝꯅ ꯋꯥꯕ ꯃꯥꯜꯂꯨꯔꯦꯀꯣ ꯅꯪꯒꯤ ꯚꯣꯏꯁꯇꯨꯅ
ꯑꯥ ꯌꯥꯝꯗꯤ ꯋꯥꯗꯦ ꯋꯥꯗꯦ
ꯌꯥꯝꯅ ꯋꯥꯗ꯭ꯔꯗꯤ ꯐꯩꯀꯣ ꯑꯩꯗꯤ ꯋꯥꯕ ꯃꯥꯜꯂꯨꯔꯦ ꯑꯩꯗꯤ ꯄꯥꯈꯠꯂꯨꯔꯦ ꯅꯪꯗꯣ ꯌꯥꯝꯅ ꯋꯥꯕ꯭ꯔꯥ ꯍꯥꯏꯅ
ꯎꯝ ꯎꯝ ꯑꯗꯣ ꯅꯪꯒꯤ ꯋꯕ꯭ꯔꯥ
ꯑꯩꯗꯤ ꯑꯩꯗꯤ ꯋꯥꯗꯦ ꯑꯩꯗꯤ ꯐꯝꯃꯒ ꯑꯃꯨꯛ ꯆꯠꯄꯅꯤꯅ ꯋꯥꯗꯦ꯫
ꯑꯣ
ꯅꯪꯗꯤ
ꯑꯩꯁꯨ ꯋꯥꯗꯦ꯫
ꯑꯩꯒꯤ ꯑꯩꯁꯨ ꯑꯃꯨꯛꯀ ꯔꯦꯁꯇꯔꯒ ꯆꯠꯀꯅꯤ꯫
ꯑꯣ ꯑꯗꯨꯗꯤ ꯉꯥꯏꯍꯥꯛ ꯇꯧꯔꯣꯗꯅ꯫
ꯍꯣꯏ
ꯑꯗꯨꯒ ꯑꯃꯨꯛ ꯑꯗꯨꯒ ꯑꯃꯨꯛ ꯆꯠꯂꯣ꯫ ꯍꯦꯟꯅ ꯍꯦꯟꯅ ꯋꯥ ꯍꯦꯟꯅ ꯋꯥꯔꯗꯤ ꯐꯠ ꯐꯠꯇꯦꯗꯅ꯫
ꯍꯣꯏ ꯍꯣꯏ ꯃꯥꯅꯦ꯫
ꯑꯗꯨꯒꯤ
ꯍꯣꯏ
ꯅꯪ ꯐꯑꯣꯏꯔ ꯍꯣꯔꯦꯟꯗꯤ ꯌꯨꯝꯗ ꯍꯜꯂꯒ ꯀꯔꯤ ꯀꯔꯤ ꯇꯧꯗꯣꯏꯅꯣ ꯍꯣꯁꯇꯦꯜꯗ ꯍꯜꯂꯒ꯫
ꯑꯣ ꯑꯣ ꯍꯣꯁꯇꯦꯜꯗ ꯍꯜꯂꯒ ꯏꯔꯨꯖꯒꯦ꯫ ꯏꯔꯨꯖꯔꯒ ꯑꯗꯨꯒ ꯎꯝ ꯂꯦꯞꯔꯒ ꯐꯣꯟ ꯌꯦꯡꯒꯦ꯫
ꯑꯣ ꯂꯦꯞꯄꯒ ꯂꯦꯞꯄꯒ
ꯍꯣꯏ ꯂꯦꯞꯄꯒ ꯐꯣꯟ ꯌꯦꯡꯒꯦ꯫
ꯇꯨꯝꯕꯗꯤ ꯌꯥꯗꯕ꯫
ꯑꯗꯨ ꯑꯗꯨ ꯃꯇꯝꯗ ꯇꯨꯝꯒꯦ꯫
ꯑꯣ꯫
ꯍꯥ꯫
ꯂꯦꯞꯄꯒ ꯐꯣꯟ ꯌꯦꯡꯉꯒ ꯑꯗꯨꯒ ꯉꯥꯏꯍꯥꯛ ꯂꯩꯔꯒ ꯃꯨꯛ ꯇꯨꯝꯗꯣꯏꯕ꯫
ꯍꯣꯏ꯫
ꯑꯗꯨꯒ ꯇꯨꯝ ꯇꯨꯝꯃꯒ ꯐꯣꯟ ꯇꯨꯝꯃꯒ ꯐꯣꯟ ꯌꯦꯡꯕꯗꯤ ꯌꯥꯗꯕ꯫
ꯍꯥꯍꯥ ꯌꯥꯏ